ꯎꯍꯝ ꯇꯥꯏꯌꯦ
ꯇꯥꯏꯌꯦ ꯑ ꯇꯥꯏꯦ ꯇꯥꯏꯌꯦ
ꯀꯩ ꯇꯧꯔꯤꯅꯣ
ꯑ ꯆꯥꯛ ꯊꯣꯡꯉꯤꯌꯦ ꯍꯤꯟꯖꯥꯡ ꯊꯣꯡꯉꯤꯌꯦ ꯑꯩꯗꯤ
ꯀꯩ ꯌꯦꯟꯁꯥꯡ ꯊꯣꯡꯂꯤꯔꯤꯅꯣ ꯑꯩꯗꯤ ꯊꯣꯡꯗ꯭ꯔꯤ
ꯑꯣ ꯑꯩꯗꯤ ꯀꯩꯅꯣ ꯊꯣꯡꯉꯤꯌꯦ ꯎꯁꯣꯏ ꯎꯁꯣꯏ ꯈꯣꯡꯉꯦ ꯎꯁꯣꯏ ꯗ
ꯑꯣ ꯍꯥꯎꯅꯤꯅꯦ
ꯑ ꯌꯥꯝ ꯍꯥꯎꯕꯅꯦ
ꯎꯁꯣꯏꯗꯣ ꯀꯩ ꯊꯣꯡꯗꯣꯏꯅꯣ
ꯎꯁꯣꯏ ꯎꯁꯣꯏ ꯈꯛꯇꯅꯤꯗ ꯀꯥꯡꯁꯣꯏꯒꯨꯝꯅꯀꯣ ꯊꯦꯡꯒꯦ ꯇꯧꯕ
ꯑ ꯎꯝ ꯑꯁ ꯎꯁꯣꯏꯁꯦ ꯑꯁꯤꯅꯠ ꯃꯤ ꯌꯥꯝ ꯇꯥꯡꯉꯦꯅꯦ ꯑꯗꯣ
ꯍꯥ ꯑꯣ ꯅꯣꯢ ꯑꯣꯏꯗꯔꯣ
ꯍꯣꯏ
ꯑꯈꯣꯏꯗꯗꯤ ꯑꯒꯣꯏꯒꯤ ꯌꯨꯝ ꯃꯅꯥꯛꯇ ꯑꯗꯨꯝ ꯂꯩꯌꯦ ꯑꯈꯣꯏꯗꯤ ꯄꯣꯔꯑꯒ ꯑ ꯌꯥꯌꯤ ꯑꯗꯨꯒ ꯑꯗꯨꯝ ꯃꯇꯝ ꯃꯇꯝꯅ ꯑꯗꯨꯝ ꯆꯥꯕ ꯌꯥꯏꯦ ꯍꯣꯏ ꯑꯗꯨꯒꯤꯗꯃꯛꯗꯠ
ꯌꯥꯝ ꯅꯨꯡꯉꯥꯏꯌꯦ ꯅꯣꯏꯗꯤ ꯎꯝ ꯍꯦꯛ ꯍꯦꯛ ꯂꯧꯊꯣꯛꯑꯒꯠ ꯆꯥꯕꯗꯣ ꯍꯥꯎꯕꯅꯦ
ꯑꯣ ꯑꯗꯨꯅꯦ ꯌꯦꯟꯖꯥꯡ ꯂꯩꯗ ꯑꯥ ꯑꯗꯨꯅꯦ ꯏꯟꯖꯥꯡ ꯂꯩꯕ ꯀꯥꯟꯗ ꯍꯦꯛ ꯊꯣꯛꯑꯒ ꯌꯦꯛꯂꯒ ꯑꯦ ꯊꯣꯡꯕꯗꯣ ꯑꯗꯨꯝ ꯍꯦꯟꯅ ꯊꯨꯝꯁꯨ ꯊꯨꯝꯕꯅꯦ ꯍꯥꯎꯋꯅꯤ ꯑꯗꯨꯅ
ꯍꯣꯏ ꯑꯗꯨꯅꯦ ꯑꯩꯈꯣꯏ ꯑꯟꯇꯤ ꯌꯨꯝꯗꯁꯨ ꯂꯩꯕꯅꯦꯕꯀꯣ ꯑꯗꯣ ꯑ ꯃꯣꯏ ꯌꯨꯝꯗꯒꯨꯝꯕ ꯂꯥꯛꯑꯗꯤ ꯑꯗꯨꯝ ꯍꯦꯛ ꯂꯥꯎꯔꯒ ꯑꯗꯨꯝ ꯐꯨꯠꯄꯤꯔꯒ ꯁꯤꯡꯖꯨꯒꯨꯝꯕ ꯆꯥꯕ ꯌꯦꯟꯁꯥꯡꯒꯨꯝꯕ ꯊꯣꯡꯔꯒ ꯆꯥꯕ ꯌꯥꯝ ꯍꯥꯎꯋꯦ ꯑꯗꯣ
ꯎꯝ ꯑꯗꯨꯅꯦ
ꯈꯔ ꯃꯠ ꯍꯦꯛ ꯂꯧ ꯂꯧ ꯂꯧꯔꯒ ꯃꯇꯝ ꯈꯔ ꯊꯝꯕꯗꯣ ꯑꯗꯨꯗꯤ ꯍꯥꯎꯗꯦꯕꯀꯣ ꯃꯇꯝ ꯃꯇꯝꯗ ꯑꯗꯨꯝ ꯂꯧꯊꯣꯛꯑꯒ ꯆꯥꯕꯗꯨꯅ ꯍꯥꯎꯋꯦꯕ ꯃꯍꯥꯎꯗꯣ ꯍꯦꯜꯂꯤꯕ
ꯍꯣꯏ ꯍꯣꯏ ꯑꯗꯣ ꯑꯈꯣꯏꯗꯤ ꯑꯗꯨ ꯑꯗꯨꯒꯨꯝꯕ ꯆꯥꯕ ꯐꯪꯗ꯭ꯔꯦ ꯍꯟꯗꯛꯗꯤ ꯑꯁꯤꯗ ꯌꯥꯝ ꯇꯥꯡꯉꯦ ꯇꯔꯨꯛ ꯀꯩꯅꯣ ꯎꯁꯣꯏ ꯇꯔꯨꯛ ꯍꯇꯥ ꯆꯥꯝꯃ ꯑꯗꯨꯃꯥꯏꯅ ꯍꯥꯇꯥꯎꯋꯦ
ꯎꯝ ꯇꯥꯡꯉꯦꯀꯣ ꯑꯗꯨꯗꯤ
ꯍꯣꯏ ꯑꯗꯨꯅꯦ
ꯎꯝ ꯑꯗꯨ ꯍꯣꯏꯗꯤ ꯆꯤꯡꯗ ꯂꯩꯕꯅꯤꯅꯀꯣ ꯎ ꯐꯪꯉꯦ
ꯑꯗꯨ ꯅꯣꯏꯗꯗꯤ ꯍꯧꯖꯤꯛ ꯅꯣꯡ ꯇꯥꯗ꯭ꯔꯣ
ꯈꯔ ꯈꯔ ꯇꯥꯏꯌ ꯑꯗꯣ ꯅꯁꯥꯏꯗꯤ ꯇꯥꯗꯕꯟ
ꯑꯣ ꯑꯩꯈꯣꯏꯗꯗꯤ ꯉꯁꯥꯏ ꯇꯥꯏꯑꯦ ꯑꯗꯨꯒ ꯑꯃꯨꯛꯀ ꯇꯥꯗ꯭ꯔꯤ
ꯀꯩꯅꯅ ꯆꯥꯒꯦ ꯑꯌꯨꯛꯇ
ꯑꯌꯨꯛꯇ ꯌꯦꯟ ꯆꯥꯢꯌꯦ
ꯍꯧꯔꯝꯅꯤꯅ ꯑꯗꯨꯅ ꯑꯗꯨꯝꯅ ꯍꯦꯟꯅ ꯍꯧꯔꯝꯅꯤꯅ ꯎꯁꯣꯏꯒꯤ ꯎꯁꯣꯏ ꯑ ꯏꯤꯟꯗꯥꯛ
ꯎꯁꯣꯏꯒꯨꯝꯕꯅ ꯍꯥꯎꯋꯦꯔ ꯍꯦꯟꯅ
ꯎꯝ ꯑꯈꯣꯏꯅꯗꯤ ꯅ ꯌꯦꯟꯒꯨꯝꯕ ꯁꯟꯁꯥꯒꯨꯝꯕ ꯆꯥꯅꯤꯡꯕ ꯑꯗꯨꯒ ꯅꯣꯏꯅ ꯆꯝꯊꯣꯡ ꯆꯥꯅꯤꯡꯕ ꯒꯣ
ꯍꯣꯏ ꯆꯥꯕ ꯐꯪꯗꯕꯅꯤꯅ ꯑꯁꯤꯗ ꯌꯥꯝ ꯇꯥꯡꯕ ꯂꯥꯏꯔꯁꯨ
ꯎꯝ
ꯁꯠꯝ ꯌꯥ ꯅꯅꯥ ꯍꯧꯖꯤꯛꯇꯤ ꯀꯩꯁꯨ ꯇꯧꯗꯦꯗ ꯌꯦꯟꯁꯥꯡ ꯊꯣꯡꯅꯤꯡꯉꯥꯏꯁꯨ ꯈꯪꯗꯦ ꯆꯝꯐꯨ ꯆꯝꯐꯨꯠ ꯊꯣꯛꯁ ꯂꯥꯎꯕ ꯊꯣꯛꯁꯤꯔꯅ ꯈꯜꯂꯒ ꯂꯩꯌꯦ ꯀꯩꯅꯣ ꯑ ꯕꯖꯥꯔꯗ ꯌꯦꯟꯁꯥꯡꯕꯨꯗꯤ ꯊꯣꯡꯉꯔꯣꯏ ꯑꯌꯨꯛꯀꯤ ꯌꯦꯟꯁꯥꯡꯗꯣ ꯑꯃꯨꯛꯀ ꯆꯥꯗꯣꯏꯅꯦ
ꯎꯝ ꯏꯝꯐꯥꯜꯗ ꯂꯩꯕ꯭ꯔꯣ ꯅꯣꯏꯗꯤ
ꯂꯩꯍꯦ
ꯑꯣ ꯌꯨꯝ ꯑꯣꯏꯅ ꯂꯩꯕ꯭ꯔꯥ ꯔꯦꯟ ꯑꯣꯏꯅ ꯂꯩꯕ꯭ꯔꯥ
ꯅꯠꯇꯦ ꯌꯨꯝꯗ ꯅꯠ ꯌꯨꯝ ꯅꯠꯇꯦ ꯌꯨꯝꯗꯤ ꯑꯥ ꯆꯦꯡꯗꯅꯦ ꯑꯗꯣ ꯏꯊꯟꯗ ꯂꯥꯛꯏꯕ ꯑꯁꯤꯗ
ꯑꯥ
ꯍ
ꯀꯩꯗꯧꯅꯣ ꯑꯗꯣ ꯊꯕꯛ ꯇꯧꯕ꯭ꯔꯥ ꯀꯣꯂꯦꯖ ꯀꯥꯕ꯭ꯔꯥ
ꯑꯩ ꯇ꯭ꯔꯦꯅꯤꯡ ꯆꯠꯂꯦ
ꯑꯣ ꯐꯩꯌꯦ ꯐꯩꯌꯦ
ꯅꯪꯗꯤ ꯆꯍꯤ ꯀꯌꯥ ꯁꯨꯔꯒꯦ
ꯑꯩꯗꯤ ꯌꯥꯝ ꯌꯥꯝꯕꯗꯤ ꯅꯠꯇꯕ ꯑꯉꯥꯡꯁꯨ ꯅꯠꯇꯕ ꯍꯣꯔꯦꯟ ꯍꯥꯏꯕꯤꯒꯦ
ꯀꯌꯥꯅꯣ
ꯌꯥꯝ ꯑꯍꯟꯗꯤ ꯅꯠꯇꯦ ꯑꯗꯣ ꯑꯉꯥꯡꯁꯨ ꯅꯠꯇꯦ
ꯀꯨꯟꯗꯤ ꯌꯥꯎꯔꯞ ꯀꯨꯟꯗꯤ ꯁꯨꯔꯕꯣ
ꯍꯣꯏ ꯀꯨꯟꯗꯤ ꯁꯨꯔꯦ ꯀꯨꯟ ꯈꯔ ꯍꯦꯜꯂꯦ
ꯑꯩꯁꯨ ꯀꯨꯟꯗꯤ ꯍꯦꯜꯂꯦꯗ
ꯑꯅꯤꯒ ꯑꯅꯤꯒ ꯃꯉꯥ ꯑꯅꯤꯒ ꯃꯉꯥ ꯁꯨꯔꯦ ꯅꯠ ꯑꯣ ꯑꯗꯨꯗꯤ ꯑꯩꯅ ꯈꯔ ꯍꯥꯟꯂꯝꯃꯨꯅꯤꯒꯣ
ꯍꯣꯏ ꯍꯦ ꯈꯔꯦ ꯍꯦꯜꯂꯦ ꯍꯣꯏ ꯈꯔ ꯍꯜꯂꯦ
ꯑꯗꯨꯟ
ꯅꯣꯏꯗꯤ ꯇꯝꯗ ꯂꯩꯕꯅꯤꯅ ꯂꯩꯕ ꯅꯨꯡꯉꯥꯏꯔꯅꯤ ꯊꯕꯛꯁꯨ ꯇꯧ ꯑꯦ ꯆꯥꯅꯤꯡꯕꯅ ꯆꯥꯏꯌꯦ ꯀꯥꯏꯗꯩꯅꯣꯗ ꯌꯨꯝꯒ ꯄꯥꯅꯤꯡꯗ꯭ꯔꯤ ꯍꯝ ꯂꯩꯁꯥꯕꯤ ꯍꯨꯖꯤꯛ ꯍꯧꯖꯤꯛ ꯂꯩꯁꯥꯕꯤ ꯐꯖꯅ ꯇꯧꯔꯤꯁꯤꯕꯨ ꯀꯔꯤ ꯌꯨꯝ ꯄꯥꯟꯕꯅꯣ ꯅꯪꯁꯦ ꯉꯥꯎꯕ꯭ꯔꯥ
ꯑ ꯍ ꯍ ꯍ
ꯂꯩꯁꯥꯕꯤ ꯂꯩꯁꯥꯕꯤ ꯇꯧꯕꯗꯣ ꯄꯦꯟꯗ꯭ꯔꯤꯌꯦ ꯇꯧꯔꯛ ꯇꯧꯈꯤꯅꯤ ꯑꯩꯗꯤ ꯌꯥꯝ ꯉꯜꯂꯤꯌꯦ ꯑꯩꯗꯦ ꯎꯝ ꯍꯣꯏ ꯇꯧꯈꯤꯅꯤ
ꯑꯩ ꯌꯨꯝ ꯉꯟꯅ ꯌꯨꯝ ꯄꯥꯡꯉꯒ ꯀꯩꯗꯧꯗꯣꯏꯅꯣ ꯅꯨꯄꯤꯈꯣꯏꯗꯤ ꯋꯥꯅꯤꯡꯉꯥꯏꯅꯦ
ꯍꯣꯢ
ꯂꯩꯁꯥ ꯇꯧꯔꯤꯉꯩꯩꯅ ꯆꯥꯕ ꯆꯥꯅꯤꯡꯕ ꯆꯥꯕ ꯊꯕꯛ ꯇꯧꯅꯤꯡꯕ ꯇꯧꯕ ꯆꯠꯅꯤꯡꯕ ꯆꯠꯄꯗ ꯆꯠꯅꯤꯡꯕ ꯆꯠꯂꯒ ꯑꯗꯨꯝ ꯅꯨꯡꯉꯥꯏꯊꯣꯛꯔꯗꯤ ꯂꯣꯏꯔꯦ ꯗ ꯅ ꯏꯁꯁꯥꯜ ꯇꯧꯔꯤꯉꯩꯗ ꯌꯨꯝ ꯄꯥꯜꯂꯗꯤ ꯑꯗꯨꯝ ꯑ ꯑꯗꯨꯅꯦ ꯌꯨꯝ ꯄꯥꯜꯂꯗꯤ ꯆꯥꯅꯤꯡꯕꯁꯨ ꯆꯥꯕ ꯐꯪꯔꯔꯣꯏ ꯆꯠ ꯆꯠꯅꯤꯡꯕꯁꯨ ꯆꯠ ꯐꯪꯉꯔꯣꯏ ꯖꯦꯜꯗ ꯂꯩꯕꯗꯨꯒ ꯆꯞ ꯃꯥꯟꯅꯩꯒꯅꯤ ꯃꯆꯥ ꯂꯩꯔꯦꯅꯦ꯫ ꯑꯣ ꯑꯉꯥꯡ ꯂꯩꯔꯗꯤ ꯑꯉꯥꯡ ꯂꯩꯔꯗꯤ ꯍꯦꯟꯅ ꯋꯥꯒꯅꯤ ꯫
ꯑꯗꯨꯒ ꯅꯨꯄꯥꯅꯁꯨ ꯑꯩꯈꯣꯏꯕꯨ ꯐꯖꯅ ꯅꯨꯡꯁꯤꯕꯤꯒꯦꯔꯥ ꯅꯨꯡꯁꯤ ꯁꯤꯕꯤꯔꯣꯏꯔꯥ ꯅꯨꯡꯁꯤꯕꯤꯔꯣꯏꯔꯥꯁꯨ ꯈꯪꯗꯦ
ꯄꯩꯁꯥ ꯄꯥꯏꯕ ꯌꯨꯝ ꯂꯥꯛꯑꯗꯤ ꯈꯔ ꯅꯨꯡꯉꯥꯏꯔꯅꯤ ꯑꯗꯨ ꯑꯣꯏꯗ꯭ꯔꯗꯤ ꯑꯦ ꯂꯥꯛꯇ꯭ꯔꯗꯤ꯫ ꯀꯔꯤ ꯑꯩꯈꯣꯏꯅ ꯂꯥꯛꯑꯒ ꯑꯩꯈꯣꯏꯅ ꯇꯥꯟꯕ ꯍꯧꯗꯣꯏꯅꯦ ꯑꯗꯨꯗ
ꯍꯣꯏ ꯑꯗꯨꯅꯦ꯫ ꯇꯜꯂꯦ ꯌꯥꯝꯅ ꯅꯨꯄꯤꯒꯤ ꯄꯨꯟꯁꯤꯁꯦ ꯌꯥꯝ ꯇꯜꯂꯦ꯫
ꯑꯗꯨꯅꯦ ꯅꯨꯄꯤꯒꯤ ꯄꯨꯟꯁꯤꯁꯦ ꯑ ꯍꯥꯟꯅ ꯑꯦ ꯍꯦꯟꯅ ꯋꯥ ꯋꯥꯌꯦꯕ ꯌꯨꯝ ꯄꯜꯁꯁꯨ ꯋꯥ ꯌꯨꯝ ꯄ
ꯎꯝ
ꯌꯨꯝ ꯄꯥꯟꯗ꯭ꯔꯤꯉꯩ ꯌꯨꯝ ꯄꯥꯟꯗꯕꯤꯗ ꯌꯨꯝꯗ ꯂꯩꯔꯁꯨ ꯋꯥꯑꯦ ꯫
ꯍꯣꯏ ꯌꯨꯝ ꯄꯥꯟꯗꯕꯤꯗ ꯌꯨꯝꯗ ꯂꯩꯔꯁꯤ꯫ ꯌꯨꯝ ꯄꯥꯟꯗꯕꯤ ꯌꯨꯝꯗ ꯂꯥꯏꯔꯁꯨ ꯁꯦꯠꯇꯕꯤ ꯍꯥꯏꯔꯅꯤꯡꯅꯦ꯫
ꯑꯧ ꯑꯗꯨꯅꯦ ꯁꯤꯗꯕꯤ ꯑ ꯅꯪ ꯅꯪꯉꯣꯟꯗ꯫ ꯀꯔꯤ ꯂꯩꯕ꯭ꯔꯣ ꯅꯪꯉꯣꯟꯗ ꯃꯤꯅ ꯌꯦꯡꯊꯤꯕꯗꯣ ꯑꯗꯨꯃꯥꯏꯅ ꯇꯧꯕ ꯍꯧꯔꯅꯤꯒ ꯅꯨꯄꯥ ꯐꯪꯗꯕ꯭ꯔꯣ ꯀꯥꯏꯅꯣꯀꯣ
ꯎꯝ꯫
ꯎꯝ
ꯌꯨꯝ ꯄꯥꯅꯤꯡꯗ꯭ꯔꯤꯁꯦ ꯀꯩꯒꯤꯅꯣ ꯃꯔꯝ ꯂꯩ ꯒꯤꯅꯤ ꯑꯗꯨꯃꯥꯏꯅ ꯀꯔꯤ ꯀꯔꯥ ꯍꯥꯏꯕ ꯍꯧꯔꯅꯤ ꯇꯜꯂꯦ ꯃꯤꯈꯣꯏꯁꯤꯁꯨꯨꯅꯦ ꯇꯥꯟꯂꯦ
ꯁꯤ
ꯅꯨꯄꯥ ꯅꯨꯄꯥ ꯑꯣꯏꯔꯗꯤ ꯈꯔ ꯐꯗꯣꯏꯕꯀꯣ
ꯍꯣꯏ
ꯅꯨꯄꯥ ꯑꯣꯏꯔꯗꯤ ꯅꯨꯄꯥ ꯀꯩꯅꯣ ꯌꯨꯝ ꯄꯥꯟꯗ꯭ꯔꯤꯉꯩꯗ ꯅꯨꯄꯥ ꯑꯣꯏꯔꯗꯤ꯫ ꯆꯠꯅꯤꯡꯕ ꯆꯠꯂꯒ ꯂꯪꯊꯣꯛꯅꯤꯡꯕ ꯂꯪꯊꯣꯛꯑꯒ ꯑ ꯄꯩꯁꯥ ꯇꯝꯕ ꯀꯔꯤ ꯑ ꯆꯠꯂꯒ ꯄꯩꯁꯥ ꯇꯥꯥꯟꯕꯁꯨ ꯌꯥꯒꯅꯤ ꯑꯗꯨ꯫ ꯅꯨꯄꯤ ꯑꯣꯏꯔꯕꯅꯤꯅ ꯏꯃꯥ ꯏꯄꯥꯁꯨ ꯂꯥꯞꯅ ꯆꯠꯍꯟꯅꯤꯡꯗꯦꯀꯣ ꯑꯗꯨꯒꯤ꯫ ꯇꯧꯋꯦꯕ ꯀꯝꯄꯅꯤꯒꯤ ꯀꯝꯄꯅꯤꯒꯤ ꯎꯝ ꯎꯝ ꯀꯝꯄꯅꯤꯒꯤ ꯊꯕꯛ ꯇꯧꯋꯦ ꯍꯥꯏꯔꯒ ꯃꯄꯥꯟꯂꯣꯝꯗ ꯆꯠꯂꯒ ꯅꯨꯄꯥꯒ ꯅꯨꯄꯤ ꯂꯩꯃꯤꯟꯅꯔꯒ ꯅꯤ ꯑꯗꯨꯒ ꯑ ꯑꯩꯈꯣꯏ ꯃꯣꯏꯅ ꯄꯥꯝꯗꯕ ꯊꯕꯛ ꯈꯔ ꯑꯗꯨꯝ ꯇꯧꯔꯗꯤ ꯃꯣꯏꯅ ꯉꯥꯡꯊꯣꯛꯀꯅꯤ꯫ ꯆꯩꯔꯅꯤ ꯑꯦ ꯅꯨꯄꯤꯒꯤ ꯄꯨꯟꯁꯤꯁꯦ ꯑꯃꯗꯁꯨ ꯅꯨꯡꯉꯥꯏꯕ ꯂꯩꯇꯦ ꯀꯔꯤꯔꯣ
ꯅꯨꯡꯉꯥꯏꯕ ꯂꯩꯥꯏꯇꯦ ꯐꯠꯇꯦ ꯌꯥꯝꯅ꯫
ꯎꯝ ꯅꯨꯡꯉꯥꯏꯗꯁꯨ ꯅꯨꯡꯉꯥꯏꯔꯁꯨ ꯅꯨꯡꯉꯥꯏ ꯏꯇ꯭ꯔꯁꯨ ꯂꯩꯕ ꯇꯥꯔꯦꯅ ꯀꯔꯤ ꯇꯧꯅꯤ ꯅꯨꯄꯤ ꯑꯣꯏꯕꯅꯤꯅ ꯑꯃꯨꯛꯀ ꯅꯨꯄꯥ ꯑꯣꯏꯅꯤꯡꯉꯦ ꯑꯃꯨꯛꯀ ꯅꯨꯄꯥ ꯑꯣꯏꯅꯤꯡꯉꯦ ꯍꯥꯏ ꯑ ꯁꯨ ꯇꯧꯕ ꯌꯥꯗꯦ ꯅꯨꯄꯥꯁꯨ ꯑꯣꯏꯍꯟꯕ ꯌꯥꯗꯦ ꯑꯃꯨꯛꯀ
ꯍꯣꯏ꯫
ꯅꯪꯗꯤ ꯅꯥꯊꯟꯗ ꯂꯩꯕꯅꯤꯅ ꯅꯨꯡꯉꯥꯏꯔꯝꯒꯅꯤ ꯆꯥꯅꯤꯡꯕ ꯇꯥꯔꯒ
ꯍꯣꯏ ꯅꯨꯡꯉꯥꯏꯌꯦ ꯑꯗꯨ ꯑꯣꯏꯔꯁꯨ ꯅꯨꯡꯉꯥꯏꯇꯦꯗ ꯂꯩꯕꯗꯤ ꯑꯃꯨꯛꯀ ꯍ ꯎ ꯅꯨꯡꯉꯥꯏꯗꯦ
ꯎꯝ ꯕꯜ ꯌꯦꯡꯗ꯭ꯔꯣ ꯅꯪꯗꯤ
ꯌꯦꯡꯉꯦ
ꯑꯩꯗꯤꯀꯣ ꯑꯩꯒꯤ ꯑꯩꯅ꯫ ꯇꯤꯝ ꯁꯞꯄꯣꯔꯠ ꯇꯧꯕ ꯇꯤꯝꯁꯦ ꯃꯥꯡꯉꯦ ꯁꯤꯈ꯭ꯔꯦꯕ ꯑꯗꯨꯒꯤ ꯑꯃꯨꯛꯀ ꯌꯦꯡꯅꯤꯡꯗ꯭ꯔꯦ ꯇꯜꯂꯦ
ꯄꯇꯒꯥꯎ꯭ꯔꯥ
ꯅꯠꯇꯦ ꯄꯨꯔꯤꯒ ꯅꯠꯇꯦ ꯕ꯭ꯔꯥꯖꯤꯜ ꯕ꯭ꯔꯖꯤꯜ
ꯑꯁ ꯅꯨꯡꯉꯥꯏꯇ꯭ꯔꯦꯍꯦ ꯑꯩꯒꯤ ꯀꯖꯤꯟꯁꯨ ꯕ꯭ꯔꯥꯖꯤꯜ ꯁꯞꯄꯣꯔꯠ ꯇꯧꯋꯦ
ꯑꯥ꯫ ꯕ꯭ꯔꯥꯖꯤꯜꯗꯣ ꯌꯥꯝ ꯃꯦꯟꯃꯥꯔꯗꯣ ꯑꯩꯅ ꯌꯥꯝ ꯀꯩꯅꯣ ꯄꯥꯝꯖꯔꯒ ꯁꯞꯄꯣꯠꯇꯧꯕꯤꯔꯒ ꯁꯤꯈ꯭ꯔꯕ ꯋꯥꯅꯤꯗ꯫
ꯑꯗꯨꯗꯒꯤ ꯑꯃꯨꯛꯀ ꯌꯦꯡꯅꯤꯡꯗ꯭ꯔꯦ ꯎꯝ ꯅꯪꯗꯤ
ꯑꯩꯗꯤ ꯑꯥꯔꯖꯦꯟꯇꯤꯅꯥꯅꯦ
ꯇꯜꯂꯦꯍꯦ ꯑꯔꯖꯦꯟꯇꯤꯅꯥꯗꯤ
ꯀꯗꯣ
ꯑꯩꯗꯤ ꯇꯜꯂꯦ ꯅꯦ ꯃꯦꯁꯤꯗꯣ ꯌꯦꯡꯕ ꯉꯝꯗꯦ ꯑꯩꯗꯤ ꯌꯦꯡꯅꯤꯡꯗꯦ ꯇꯜꯂꯦ ꯑꯗꯨꯒꯤꯗꯃꯛ
ꯀꯩ ꯀꯩꯒꯤ ꯃꯦꯁꯤ ꯌꯦꯡꯕ ꯉꯝꯗꯦ ꯀꯥꯏꯅ꯫ ꯀꯩꯒꯤꯅꯣꯝꯕ꯫
ꯑꯁꯦꯡꯕꯗꯤ ꯃꯦꯁꯤꯗꯣ ꯌꯦꯡꯕ ꯀꯥꯟꯗ ꯑꯩꯒꯤ ꯏ ꯅꯠꯇꯦꯕ ꯑꯩꯒꯤ ꯇꯥꯏꯐ ꯅꯠꯇꯦꯕ ꯃꯥꯒꯤ ꯃꯥꯒꯤ ꯁꯛꯇꯨꯒ ꯃꯥꯒꯤ ꯀꯩꯅꯣꯗꯨꯒ ꯈꯪꯗꯦꯅ ꯑꯩꯅ ꯍꯩꯅꯗꯦ ꯍꯥꯏ ꯫ ꯍꯩꯅꯗꯦ ꯑꯩꯗꯤ꯫
ꯑꯩꯗꯤꯅꯦ ꯃꯦꯁꯤꯗꯣ ꯃꯥꯗꯣ ꯃꯥꯒꯤ ꯅꯨꯄꯤꯗꯣ ꯐꯖ꯫ ꯃꯥꯒꯤ ꯅꯨꯄꯤꯗꯣ ꯌꯥꯝ ꯅꯨꯡꯁꯤꯕ ꯂꯨꯅ ꯇꯧꯕꯗꯨꯒꯤ ꯌꯥꯝ ꯄꯥꯝꯕ
ꯑꯥ ꯍꯣꯏ ꯑꯗꯨꯕꯨꯗꯤ ꯇꯧꯔꯝꯒꯅꯤ ꯑꯗꯨ ꯑꯣꯏꯔꯁꯨ ꯍꯥꯏꯗꯤ꯫ ꯇꯟꯂꯦ꯫ ꯕꯣꯜ ꯁꯥꯟꯅꯕ ꯀꯥꯟꯗꯁꯨ ꯕꯣꯜ ꯁꯥꯟꯅꯕ ꯃꯤ꯫ ꯈꯔ ꯐꯖꯕ ꯌꯥꯎꯔꯗꯤ ꯌꯦꯡꯕ ꯅꯨꯡꯉꯥꯏꯗꯅ
ꯑꯥ
ꯑꯔꯖꯦꯟꯇꯤꯅꯥꯗꯤ ꯇꯜꯂꯦ ꯑꯥꯏꯗꯤ꯫
ꯑꯗꯨꯗꯤ ꯅꯪ ꯍꯂꯦꯟ ꯄꯥꯝꯕ꯭ꯔꯥ
ꯍꯣꯏ ꯑꯗꯨ ꯑꯣꯏꯔꯁꯨ ꯃꯥꯁꯨ ꯁꯛꯇꯣ ꯄꯥꯝꯃꯦ ꯋꯥꯡ ꯆꯥꯎꯕꯗꯣ ꯃꯥꯒꯤ ꯋꯥꯡ ꯆꯥꯎꯕꯗꯣ ꯄꯥꯝꯃꯦ ꯑꯗꯨ ꯑꯣꯏꯔꯁꯨ ꯁꯛꯇ ꯌꯦꯡꯉꯗꯤ ꯇꯜꯂꯦ꯫ ꯍꯜꯂꯣ ꯍꯜꯂꯣ꯫ ꯇꯥꯕ꯭ꯔꯣ ꯇꯥꯗ꯭ꯔꯦ ꯅꯪꯒꯤ ꯈꯣꯟꯖꯦꯜ ꯇꯥꯗ꯭ꯔꯦ ꯍꯜꯂꯣ꯫ ꯅꯦꯠꯋꯥꯛ ꯅꯔꯥ ꯀꯩꯒꯤꯅꯣ ꯅꯪꯒꯤ ꯈꯣꯟꯖꯦꯜ ꯇꯥꯗ꯭ꯔꯤꯁꯦ꯫ ꯍꯜꯂꯣ ꯍꯜꯂꯣ ꯇꯕꯔꯣ꯫ ꯍ ꯉꯊ ꯍꯜꯂꯣ